ꯍꯜꯂꯣ ꯑꯥ ꯇꯥꯕ꯭ꯔꯣ ꯑꯣ ꯇꯥꯏꯀꯣ
ꯇꯥꯏ ꯇꯥꯏ
ꯑꯣ ꯀꯩꯗꯧꯔꯤꯒꯦ
ꯑꯁ ꯊꯕꯛ ꯍꯜꯂꯛꯑꯒ ꯐꯝꯃꯒ ꯂꯩꯔꯤꯅꯦ ꯍꯣꯏ ꯀꯃꯥꯏ ꯀꯃꯥꯏ ꯇꯧꯔꯤꯒꯦ ꯀꯥꯏꯗꯒꯤꯔꯣ ꯑꯥ ꯎꯝ
ꯏꯗꯤ ꯐꯥꯝꯃꯒ ꯂꯩꯕꯅꯦ ꯅꯪꯗꯤ
ꯑꯁ ꯑꯩꯁꯨ ꯊꯕꯛ ꯍꯜꯂꯛꯑꯒ ꯑꯗꯨꯝ ꯀꯣꯜ ꯇ꯭ꯔꯥꯏ ꯇꯧꯁꯦ ꯍꯥꯏꯅ ꯇꯧꯔꯛꯄꯅꯤꯗ ꯍꯣꯏ ꯍꯣꯏ ꯇꯥꯏꯌꯦ ꯇꯥꯏꯌꯦ ꯇꯥꯗꯕ꯭ꯔꯣ
ꯑꯥ
ꯍꯜꯂꯣ ꯍꯜꯂꯣ
ꯑꯥ
ꯇꯥꯕ꯭ꯔꯣ
ꯇꯥꯏ ꯍꯧꯖꯤꯛ ꯀꯅꯥ ꯀꯅꯥ ꯂꯩ
ꯀꯥꯏꯗ ꯒꯤꯔꯣ ꯅꯪꯗꯤ ꯀꯥꯏꯗ ꯒꯤꯅꯣ ꯕ ꯅꯪ ꯀꯥꯏꯗ ꯒꯤꯔꯣ ꯇꯥꯕ꯭ꯔꯣ
ꯇꯥꯕ꯭ꯔꯣ
ꯇꯥꯏ ꯇꯥꯏꯌꯦ ꯅꯪꯒꯤ ꯈꯣꯟꯗꯤ ꯇꯥꯏꯌꯦ
ꯑꯣ ꯑꯁ ꯅꯪꯒꯤ ꯃꯈꯣꯟꯗꯤ ꯇꯥꯗꯦ ꯑꯗꯨꯒꯤꯅꯦ
ꯈꯪꯗꯦꯅꯦ ꯅꯦꯠꯗꯤ ꯅꯨꯡꯉꯥꯏꯕꯒꯨꯝ ꯇꯧꯔꯤꯅꯦ
ꯑꯣ ꯍꯧꯖꯤꯛꯇꯤ ꯇꯥꯏꯀꯣ
ꯇꯥꯏ ꯇꯥꯏ ꯇꯥꯔꯦ
ꯑꯣ ꯑꯥ ꯐꯖꯅ ꯇꯥꯏꯌꯣ ꯐꯖꯅ ꯇꯥꯏ ꯍꯥꯏꯕ ꯉꯔꯥꯡ ꯕꯣꯡꯗ ꯎꯝ ꯉꯔꯥꯡ ꯕꯣꯜ ꯌꯦꯡꯕ꯭ꯔꯥ ꯅꯪꯗꯤ
ꯌꯦꯡꯉꯦ ꯌꯦꯡꯉꯦ ꯑꯁ ꯐꯖꯔꯦꯅꯦ
ꯍꯥꯍꯥꯍꯥ ꯐꯖꯔꯦ ꯅꯪ ꯀꯔꯤ
ꯑꯥ ꯑꯁ ꯑꯩꯗꯤ ꯀꯩꯅꯣꯗ ꯇꯧꯔꯦ ꯑꯇꯣꯞꯄ ꯑꯩꯅ ꯇꯧꯕ ꯃꯈꯩꯗꯤ ꯑꯩꯅ ꯇꯧꯕ ꯃꯈꯩꯗꯤ ꯑꯗꯨꯝ ꯍꯤꯡꯉꯤꯅꯦ ꯃꯈꯣꯏꯗꯤ ꯑꯩꯗꯤ ꯏꯁꯄꯦꯟꯁꯨ ꯇꯧꯋꯦ ꯑꯗꯨꯒ ꯐ꯭ꯔꯥꯟꯁꯁꯨ ꯇꯧꯋꯦ
ꯑꯥ
ꯅꯣꯔꯋꯦꯁꯨ ꯇꯧꯋꯦ ꯅꯣꯔꯋꯦꯅꯗꯤ ꯑꯩ ꯌꯥꯝ ꯈ꯭ꯋꯥꯏꯗꯒꯤ ꯄꯥꯝꯃꯦ ꯑꯩꯗꯤ
ꯑꯣ ꯏꯁꯇꯥꯔ ꯏꯁꯇꯥꯔ ꯄ꯭ꯂꯦꯌꯔ ꯀꯅꯥ ꯂꯩꯒꯦ ꯅꯣꯔꯋꯦꯗ
ꯑꯥ ꯀꯩꯅꯣꯍꯥꯂꯦꯟꯗꯣ ꯂꯩꯔꯤꯁꯤꯗꯤ ꯑꯥꯂꯤꯟ ꯑꯥꯂꯤꯟꯍꯥꯂꯦꯟꯗꯣ ꯍꯥꯂꯦꯟꯗꯣ ꯑꯣ ꯋꯥꯡꯆꯥꯎꯕꯗꯨ
ꯍꯣꯔꯦꯟꯍꯣꯔꯦꯟꯗꯤ ꯌꯦꯡꯗꯣꯏꯔꯥ ꯀꯝꯃꯥꯏ ꯇꯧꯗꯣꯏꯔꯥ ꯅꯪꯗꯤ
ꯀꯔꯤꯍꯥꯏꯕ
ꯍꯧꯔꯦꯟꯗꯤ ꯕꯣꯜꯌꯦꯡꯗꯣꯏꯔꯥ
ꯑꯥꯁ ꯈꯪꯗꯦꯅꯦ ꯍꯟꯗꯛꯁꯦ ꯊꯕꯛꯁꯨ- ꯆꯠꯄꯅꯤꯅꯥ ꯀꯣ
ꯉꯁꯤꯗꯤ ꯌꯦꯡꯒꯗꯧꯃꯥꯟꯗ꯭ꯔꯦꯕꯣ ꯑꯩ
ꯌꯥꯝ ꯋꯥꯕ꯭ꯔꯥ
ꯑꯥꯁ ꯊꯕꯛꯁꯦ ꯋꯥꯔꯦꯅꯦ ꯍꯦ ꯑꯣ
ꯑꯩꯈꯣꯏ ꯗꯤ ꯌꯦꯡꯗꯣꯏꯅꯦ
ꯑꯪ ꯀꯥꯌꯗ ꯂꯩꯒꯦ
ꯑꯩ ꯍꯧꯖꯤꯛ ꯇꯝꯇꯝꯗ ꯂꯩꯌꯦ
ꯀꯀꯥꯏꯗꯅꯦꯅꯕꯥ
ꯇꯝꯗꯇꯝꯗ ꯆꯤꯡꯗ ꯅꯠꯇꯦ ꯇꯝꯗ ꯂꯩꯌꯦ ꯅꯪ ꯗꯤ
ꯑꯥꯁ ꯑꯩ ꯅꯣꯅꯦꯗꯒꯤ ꯅꯣꯅꯦꯗ ꯂꯩꯌꯦ
ꯑꯪꯑꯥ ꯀꯩꯅꯣ ꯅꯪꯗꯤ ꯀꯣꯂꯦꯖ ꯇꯝꯗ꯭ꯔꯣ
ꯑꯥꯁ ꯀꯣꯂꯦꯖ ꯒꯁꯦ ꯂꯣꯏꯔꯦ ꯍꯦ
ꯑꯩꯁ ꯁꯤꯗꯗꯤ ꯌꯥꯝ ꯑꯍꯟꯃꯥꯜꯂꯦꯀꯣ
ꯑꯦ ꯌꯥꯝꯑꯍꯟ ꯑꯍꯟꯗꯤ ꯅꯠꯇꯦꯗ
ꯑꯥ ꯀꯩꯅꯣ ꯁ꯭ꯀꯨꯜꯁ꯭ꯀꯨꯜ ꯇꯝꯂꯤꯕꯔꯣ
ꯍꯣꯢꯑꯩꯗꯤ ꯀꯣꯂꯦꯖ ꯇꯝꯃꯤꯀꯣ ꯍꯧꯖꯤꯛ ꯁꯦꯀꯦꯟ ꯁꯦꯀꯦꯟꯁꯤꯃꯤꯁꯇꯔꯅꯤ ꯇꯝ ꯔꯤꯒꯨꯂꯔ ꯅꯠꯇꯦꯗ ꯑꯩ ꯁꯨ ꯑꯗꯨꯝ ꯀꯣꯔꯦꯁꯄꯣꯟꯗꯦꯟꯁ ꯊꯝꯔꯒ ꯑꯗꯨꯝ ꯊꯕꯛ ꯇꯧꯕꯅꯤ
ꯀꯩꯖꯥꯇꯤꯅꯣ
ꯑꯣ ꯆꯞꯃꯥꯟꯅꯩꯀꯣ
ꯑꯥꯑꯪ
ꯍꯦ ꯃꯅꯥꯔꯝꯃꯣꯏꯗ
ꯆꯞꯃꯅꯥꯏꯌꯦ
ꯔꯣꯡꯃꯩꯗꯥ
ꯆꯝꯅ ꯍꯥꯢꯌꯣꯍꯦ ꯍꯥꯌꯕ ꯌꯥꯔꯗꯤ ꯑꯗꯨꯕꯨ ꯅꯪ ꯇꯧꯔꯨꯅꯨ
ꯑꯥꯁ ꯑꯩꯗꯤ ꯀꯥꯎꯔꯦꯅꯦ
ꯑꯥ ꯗꯨꯃꯥꯏꯅ ꯇꯧꯒꯅꯨ-ꯑꯗꯨꯃꯥꯏꯅ ꯇꯧꯔꯗꯤ ꯌꯥꯔꯣꯏꯏꯕꯥꯅꯤ ꯑꯗꯣ ꯉꯁꯤꯗꯤ ꯀꯅꯥ- ꯀꯅꯥ ꯂꯩꯒꯦ
ꯅꯊꯟ-ꯅꯊꯟꯗ
ꯑꯧ ꯏꯊꯟꯗ ꯂꯩꯌꯦ
ꯑꯣꯑꯣ ꯑꯩꯁꯨ ꯏꯊꯟꯗ ꯂꯩꯕꯅꯦ ꯑꯣ ꯑꯁ
ꯍꯜꯂꯛꯑꯒ ꯍꯦꯛꯇ ꯏꯔꯨꯕꯗꯣ
ꯑꯦ ꯌꯨꯝꯗ ꯂꯩꯌꯦ ꯌꯨꯝꯗꯅꯦ ꯌꯨꯝꯗ ꯂꯩꯕꯅꯤꯗ ꯑꯁ ꯔꯦꯟꯁ ꯔꯦꯟꯁꯀ ꯂꯩꯕ ꯉꯝꯗꯦꯗ ꯑꯩꯈꯣꯏꯗꯤ ꯆꯥꯛ ꯌꯦꯟꯁꯥꯡ ꯊꯣꯡꯕꯗꯣ ꯇꯜꯂꯦꯕ
ꯍꯤ ꯍꯥ
ꯆꯥꯛ ꯌꯦꯟꯁꯥꯡ ꯊꯣꯡꯕꯗꯨꯅꯦ ꯈ꯭ꯋꯥꯏꯗꯒꯤ ꯇꯟꯕꯁꯦ ꯑꯪ ꯅꯪꯗꯤ ꯅꯪꯗꯤ
ꯑꯩꯗꯤ ꯐꯥꯁ ꯐꯨꯗꯠꯇ ꯑꯗꯨꯝ ꯂꯩꯕꯅꯦ
ꯑꯣ
ꯐꯥꯁꯠ ꯐꯨꯗ ꯑꯩꯈꯣꯏ ꯑꯍꯨꯝ ꯂꯩ ꯑꯩꯒꯤ ꯏꯌꯥꯝꯕ ꯑꯃ
ꯑꯣ
ꯍꯣꯏ ꯁ ꯌꯥꯝ ꯋꯥꯏꯔꯦ ꯅꯪ ꯅꯪꯗꯤ ꯒꯦꯝꯁ ꯁꯥꯅꯕ꯭ꯔꯥ
ꯒꯦꯝ ꯁꯥꯅꯌꯦ ꯍꯣꯏ
ꯀꯔꯤ ꯒꯦꯝ ꯁꯥꯅꯥꯕ꯭ꯔꯥ
ꯑꯁ ꯃꯣꯕꯥꯢꯜ ꯂꯦꯖꯦꯟꯅꯤꯗ ꯃꯔꯛ ꯃꯔꯛꯇ ꯁꯥꯅꯥꯕꯅꯤꯗꯥ ꯑꯦꯗꯤꯛ ꯅꯠꯇꯦꯗ ꯑꯩꯈꯣꯏꯗꯤ
ꯑꯣ ꯑꯗꯨꯃꯥꯏ ꯍꯥꯏꯗꯅ ꯑꯗꯨꯝ ꯍꯪꯕꯅꯤꯅ
ꯑꯥ
ꯑꯥ ꯍꯧꯖꯤꯛ ꯍꯧꯖꯤꯛ ꯀꯔꯤ ꯔꯦꯡ ꯀꯥꯔꯦ ꯅꯪ
ꯑꯥ ꯀꯩꯅꯣ ꯒ꯭ꯔꯥꯝ ꯃꯆꯥ ꯈꯛꯇꯪ ꯉꯥꯏꯔꯤꯗ
ꯒ꯭ꯔꯥꯝꯃꯥꯁꯇꯔ ꯑꯣ ꯑꯩꯗꯤ ꯑꯩꯁꯨ ꯌꯥꯝꯅꯤꯕ ꯏꯄꯤꯛ ꯈꯛꯇ ꯂꯥꯛꯏ ꯍꯧꯖꯤꯛ ꯁꯥꯅꯕ ꯍꯩꯇꯦ ꯑꯩꯁꯨ ꯑꯗꯨꯝ ꯏꯟꯇꯔꯦꯁ ꯏꯟꯇꯔꯦꯁꯅꯅꯦ ꯑꯗꯨꯝ ꯁꯥꯕꯅꯦ ꯑꯗꯨꯝ
ꯎꯝ ꯑꯥ ꯑꯍꯝ
ꯑꯦ ꯑꯩꯁꯦ ꯑꯦꯝꯕꯤꯗ
ꯑꯣ
ꯑꯩꯈꯣꯏ ꯑꯩꯈꯣꯏꯗꯤ ꯔꯤꯒꯨꯂꯔ ꯆꯠꯇꯕꯅ ꯑꯥ ꯐꯕꯗ ꯐꯔꯦ ꯑꯗꯣ ꯑꯁ ꯈꯪꯗ꯭ꯔꯤꯅꯦ ꯑꯩꯈꯣꯏꯁꯦ ꯑꯩꯁꯦ ꯑꯥ ꯑꯩꯈꯣꯏꯒꯤ ꯐꯥꯔꯁ ꯁꯤꯃꯤꯁꯇꯔꯒꯤ ꯔꯤꯖꯜꯁꯦ
ꯎꯝ
ꯍꯧꯖꯤꯛꯐꯥꯎ ꯊꯣꯛꯇ꯭ꯔꯤꯅꯦ ꯅꯪꯒꯤ ꯃꯇꯝꯗꯁꯨ ꯑꯗꯨꯃꯥꯏꯅ ꯇꯧꯕ꯭ꯔꯥ
ꯑꯦ ꯑꯩꯒꯤ ꯃꯇꯝꯗꯗꯤ ꯌꯥꯝ ꯉꯜꯂꯤꯗ
ꯑꯣ
ꯈꯪꯗꯦ ꯀꯩꯅꯣ ꯑꯦꯛꯖꯥꯝ ꯑꯦꯛꯖꯥꯝꯒꯤ ꯃꯇꯥꯡꯁꯨ ꯀꯣ ꯑꯗꯨꯝ ꯀꯩꯅꯣ ꯑꯩꯈꯣꯏꯒꯤ ꯃꯇꯝꯗꯗꯤ ꯁꯤꯃꯤꯁꯇꯔꯁꯨ ꯑꯍꯨꯝ ꯃꯔꯤ ꯈꯛꯇꯅꯦꯕ
ꯑꯥ
ꯇꯔꯨꯛ ꯇꯔꯦꯠ ꯀꯥꯈ꯭ꯔꯦꯕ ꯁꯤꯃꯤꯁ
ꯑꯥ ꯑꯥ
ꯈꯪꯗꯦ ꯀꯔꯝꯍꯥꯏꯅ ꯇꯧꯕ꯭ꯔꯥ ꯈꯪꯗꯦ ꯑꯩꯁꯨ
ꯍꯥꯢ ꯑꯩꯈꯣꯏ ꯑꯩꯒꯤ ꯐꯥꯔꯁ ꯁꯤꯃꯤꯁꯇꯔꯒꯤ ꯔꯤꯖꯜꯁꯨ ꯊꯣꯛꯇꯦ ꯍꯧꯖꯤꯛ ꯐꯥꯎ ꯑꯣꯖꯥ ꯐꯥꯎ ꯈꯪꯗ꯭ꯔꯤꯅꯦ ꯑꯉꯛꯄꯅꯦ
ꯑꯥ
ꯑꯩꯁꯨ ꯍꯌꯦꯡꯒꯤ ꯑꯦ ꯃꯊꯪꯒꯤ ꯊꯥꯗ ꯑꯩꯈꯣꯏꯒꯤ ꯁꯤꯃꯤꯁꯇꯔ ꯁꯦꯀꯦꯟ ꯁꯤꯃꯤꯁꯇꯔꯒꯤ ꯔꯤꯖꯜ ꯑꯦ ꯑꯦꯛꯖꯥꯝ ꯍꯧꯒꯅꯤ ꯅꯪꯗꯤ ꯀꯃꯥꯏ ꯇꯧꯁꯤꯔꯥ ꯑꯁ ꯑꯩꯈꯣꯏꯒꯤ ꯀꯣꯂꯦꯖꯀꯤ ꯑꯣꯖꯥꯁꯤꯡ ꯁꯤꯡꯁꯦ ꯌꯥꯝ ꯀꯩꯅꯣ ꯍꯩꯄꯥ ꯁꯥꯔꯒ
ꯍꯝ
ꯇꯦ ꯑꯦꯛꯖꯥꯝ ꯊꯥꯕꯁꯨ
ꯀꯔꯤ ꯇꯧꯕ꯭ꯔꯣ
ꯑꯥ ꯌꯥꯔꯦ ꯌꯥꯔꯦ ꯅꯪꯗꯤ ꯅꯆꯤꯟ ꯏꯅꯥꯎ ꯀꯌꯥ ꯂꯩꯔꯦ
ꯃꯉꯥꯅꯦ ꯅꯨꯄꯥ ꯉꯥꯛꯇꯅꯦꯍꯦ ꯑꯩꯈꯣꯏꯗꯤ
ꯑꯣ ꯑꯣ ꯑꯁ ꯐꯩꯍꯦ ꯑꯩꯁꯨ ꯑꯩꯒꯤ ꯏꯅꯥꯎꯅꯨꯄꯥ ꯑꯩꯒꯤ ꯏꯌꯥꯝꯕꯥ ꯌꯥꯝꯃꯦ ꯑꯩꯒꯤ ꯑꯩꯈꯣꯏꯒꯤꯁꯦ ꯅꯨꯄꯥ ꯃꯉꯥ ꯑꯗꯨꯒ ꯅꯨꯄꯤ ꯑꯃ
ꯑꯧ
ꯌꯥꯝꯕꯅꯦ ꯑꯩꯈꯣꯏ ꯑꯩꯒꯤ ꯌꯨꯝꯁꯨ
ꯑꯥ ꯅꯪ ꯅꯪꯅ ꯈ꯭ꯋꯥꯏꯗꯒꯤ ꯑꯇꯣꯟꯕ꯭ꯔꯣ
ꯅꯠꯇꯦ ꯑꯩꯒꯤ ꯑꯩ ꯁꯦꯀꯦꯟꯗ ꯑꯥ
ꯑꯦ ꯑꯃꯨꯛꯀ ꯄꯣꯛꯀꯗꯧ ꯃꯥꯂꯦꯍꯦ
ꯑꯦꯍꯦ ꯈꯪꯗ꯭ꯔꯦ ꯅꯪ ꯑꯥ ꯕꯣꯜ ꯅꯪ ꯕꯣꯜ ꯑꯥ ꯍꯣꯔꯦꯟ ꯌꯦꯡ ꯌꯦꯡꯗꯣꯏꯔꯥ ꯌꯦꯡꯗꯣꯏꯔꯥ ꯀꯃꯥꯏ ꯀꯃꯥꯏ ꯇꯧꯗꯣꯏꯔꯥ ꯅꯪꯗꯤ
ꯑꯁ ꯍꯣꯔꯦꯟꯗꯤ ꯌꯦꯡꯉꯔꯣꯏ ꯉꯝ ꯉꯝ ꯉꯝꯗ꯭ꯔꯦꯕ ꯇꯨꯝꯃꯅꯤ ꯉꯟꯅ
ꯑꯣ ꯉꯟꯅ ꯇꯨꯝꯒꯅꯤ ꯄꯨꯡ ꯀꯌꯥ ꯀꯌꯥꯗ ꯅꯪ ꯇꯨꯝꯕ꯭ꯔꯥ ꯍꯧꯖꯤꯛꯀꯥꯟ
ꯄꯨꯡ ꯑꯃ ꯑꯗꯨꯋꯥꯏꯗꯗꯤ ꯑꯗꯨꯝ ꯇꯨꯝꯃꯦ ꯍꯟꯗꯛꯇꯤ ꯉꯁꯤꯗꯤ ꯄꯨꯡ ꯃꯥꯄꯟ ꯒꯨꯝꯕ ꯇꯥꯔꯦ ꯑꯗꯨꯝ ꯇꯝꯔꯅꯤ
ꯑꯣ ꯀꯔꯤ ꯊꯕꯛ ꯇꯧꯕ꯭ꯔꯥ ꯅꯪ ꯉꯁꯤ
ꯑꯩ ꯊꯕꯛꯇꯤ ꯑꯅꯤ ꯑꯍꯨꯝꯗꯆꯠ ꯇꯧꯔꯦ ꯑꯩꯗꯤ ꯉꯁꯤꯗꯤ ꯐꯨꯇꯤ ꯇꯩ ꯐꯨꯇꯤ ꯔꯪ ꯇꯩꯕ ꯆꯠꯂꯦ
ꯑꯥ
ꯔꯪ ꯇꯩꯕꯁꯨ ꯆꯠꯂꯦ ꯁꯤꯃꯦꯟꯒꯤ ꯊꯕꯛꯁꯨ ꯆꯠꯂꯦ ꯀꯩꯅꯣ ꯃꯥꯏ ꯐꯤꯠꯇꯤꯡ ꯇꯧꯕꯁꯨ ꯆꯠꯂꯦ
ꯑꯣ ꯑꯁ ꯌꯥꯝ ꯋꯥꯔꯅꯤ ꯑꯗꯨꯗꯤ
ꯑꯥ ꯑꯗꯨ ꯑꯁ ꯊꯕꯛ ꯑꯃ ꯂꯩꯇ꯭ꯔꯁꯨ ꯑꯃ ꯑꯃꯨꯛ ꯂꯩꯔꯗꯤ ꯑꯃꯗ ꯑꯃꯨꯛ ꯇꯧꯔꯕ ꯑꯃꯨꯛ ꯇꯧꯕ ꯁꯨꯃꯥꯏꯅ ꯇꯧꯕꯅꯦꯕ ꯁꯨꯃꯥꯏꯅ ꯇꯧꯗ ꯗ꯭ꯔꯗꯤ ꯌꯥꯗ꯭ꯔꯦꯕ
ꯑꯥ
ꯅꯨꯄꯤ ꯑꯉꯥꯡ ꯂꯩꯔꯕꯅꯤꯅꯀꯣ
ꯑ
ꯈ꯭ꯔ ꯍꯣꯠꯅꯗ꯭ꯔꯥꯗꯤ ꯌꯥꯗ꯭ꯔꯦꯕ
ꯑꯣ
ꯅꯦꯛꯁ ꯏꯌꯥꯔ ꯑꯣꯏꯔꯗꯤ ꯁ꯭ꯀꯨꯜ ꯀꯥꯕ ꯍꯧꯔꯅꯤ ꯑꯉꯥꯡꯁꯨ ꯀꯣ
ꯑꯣ ꯑꯁ ꯑꯩ ꯍꯧꯖꯤꯛ ꯒꯦꯟ ꯇꯥꯔꯦ ꯅꯪ ꯅꯪ ꯅꯨꯄꯤ ꯂꯩꯔꯦꯀꯣ ꯑꯣ ꯑꯠꯆꯥ ꯑꯆꯥ ꯑꯩ ꯍꯧꯖꯤꯛ ꯍꯧꯖꯤꯛꯅ ꯄꯥꯎ ꯐꯣꯅꯥꯔꯦ ꯍꯧꯖꯤꯛ
ꯑ ꯀꯩꯅꯣ ꯏꯝꯐꯥꯜꯗ ꯁꯥꯕ꯭ꯔꯥ ꯀꯔꯃꯥꯏ ꯇꯧꯕ꯭ꯔꯣ
ꯑꯁ ꯁꯥꯏ ꯍꯣꯏ ꯍꯧꯖꯤꯛꯇꯤ ꯅꯣꯡꯃ ꯃꯝꯂ ꯂꯩ
ꯑꯣ
ꯅꯪꯒꯤ ꯂꯩꯐꯝꯗꯨꯗꯤ
ꯑꯦ ꯑꯩꯈꯣꯏ ꯆꯥ ꯆꯞ ꯃꯥꯟꯅꯩ ꯅꯣꯡ ꯆꯨꯒꯗ꯭ꯔꯥ ꯈꯪꯗꯦ ꯍꯣꯔꯦꯟꯗꯤ
ꯑꯣ ꯅꯣꯡ ꯆꯨꯒꯅꯤ ꯍꯣꯏ ꯑꯩꯈꯣꯏꯗꯁꯨ ꯍꯧꯖꯤꯛ ꯅꯣꯡ ꯃꯝꯔꯒ ꯂꯩꯥꯌꯦ
ꯍꯟꯗꯛꯇꯤ ꯑꯩꯈꯣꯏꯒꯤ ꯇꯨꯔꯦꯟꯁꯦ ꯈꯔ ꯃꯣꯠꯂꯤꯕꯀꯣ
ꯑꯥ
ꯁꯦꯡꯕꯗꯣ ꯉꯥꯏꯕꯅꯦꯕ ꯀꯩꯅꯣ ꯊꯔꯣꯏ ꯈꯨꯟꯕ ꯆꯠꯀꯦ ꯇꯧꯕꯅꯦꯕ ꯇꯨꯔꯦꯟꯒꯤ ꯑ ꯍꯣꯏ ꯑꯁ ꯀꯩꯅꯣ ꯑꯩꯈꯣꯏ ꯇꯨꯔꯦꯟꯒꯤꯗꯤ ꯍꯥꯎꯋꯦꯕ
ꯑꯥ
ꯏꯝꯐꯥꯜ ꯇꯝꯒꯤꯗꯨꯗꯤ ꯀꯌꯥ ꯍꯥꯎꯗꯦꯕ
ꯑꯥ
ꯎꯝ ꯑꯣ
ꯑꯍꯦ ꯑꯍꯦ ꯑꯌꯨꯛꯇꯗꯤ ꯀꯔꯤ ꯏꯟꯁꯥꯡ ꯆꯔꯦ
ꯉꯥꯁꯤꯁꯦ ꯑꯣ ꯃꯥꯏꯔꯦꯟ ꯆꯥꯢꯌꯦ
ꯃꯥꯢꯔꯦꯟ ꯀꯅꯥꯅ ꯀꯅꯥꯅ ꯊꯣꯡꯕ꯭ꯔꯥ ꯍꯥꯍꯥ
ꯑꯦ ꯑꯩꯒꯤ ꯅꯨꯄꯤꯅ ꯊꯣꯡꯕꯅꯤ ꯀꯔꯤ ꯀꯩꯅꯣ
ꯅꯩꯌꯦꯀꯣ
ꯑꯗꯨꯒꯤꯅꯤꯅꯦ ꯑꯩ ꯆꯥꯛ ꯊꯣꯡꯕ ꯇꯟꯕꯒꯤ ꯍꯩꯁ ꯁꯨ ꯅꯨꯄꯤ ꯌꯥꯝ ꯉꯟꯅ ꯊꯤꯗꯣꯛꯑꯦꯀꯣ
ꯑ ꯑꯆꯥ
ꯊ꯭ꯔꯤ ꯑꯗꯥꯏꯗ ꯅꯨꯄꯤ ꯊꯤꯔꯦꯕ ꯑꯩꯁꯨ
ꯑꯣ
ꯑꯗꯣ ꯅꯪ ꯅꯪ ꯔꯦꯟꯁꯗ ꯂꯩꯕ꯭ꯔꯥ
ꯑꯩꯁꯦ ꯑꯩꯗꯤ ꯊꯕꯛ ꯊꯕꯛ ꯂꯩꯐꯝꯅ ꯑꯗꯨꯝ ꯂꯩꯕꯅꯦ ꯑꯩꯗꯤ
ꯑꯣ ꯑꯗꯨꯝ ꯆꯥ ꯆꯥꯕꯅꯦꯀꯣ ꯃꯐꯝꯗ
ꯑꯥ ꯑꯗꯨꯝ ꯆꯥꯕꯅꯦ
ꯑꯗꯣꯅ ꯐꯥꯔꯦ ꯁꯨꯃꯥꯏꯅꯁꯨ ꯇꯧꯕ ꯁ꯭ꯀꯨꯜꯁꯨ ꯀꯥꯕ ꯁꯨꯃꯥꯏꯅ ꯇꯧꯔꯗꯤ ꯐꯔꯦꯅꯦ ꯀꯩꯅꯣ
ꯢꯁ ꯁꯤ ꯈꯪꯗ꯭ꯔꯦꯗ ꯀꯔꯤ ꯇꯧꯔꯁꯤꯔ ꯈꯪꯗ꯭ꯔꯦ
ꯅꯪ ꯉꯁꯤꯅ ꯑꯍꯥꯟꯕꯔꯥ
ꯑꯥ ꯑꯍꯥꯟꯕ ꯅꯠꯇꯦ
ꯑꯩꯗꯤ ꯑꯍꯥꯟꯕꯅꯦ ꯑꯗꯨꯒꯤꯅꯦ
ꯑꯣ ꯑꯗꯨꯒꯤꯅꯦ ꯑꯩ ꯑꯩ ꯈꯪꯉꯦ ꯅꯪ ꯍꯧꯖꯤꯛ ꯍꯣꯔꯦꯟ ꯉꯁꯥꯏ ꯍꯥꯏꯕꯗꯣ ꯑꯩ ꯈꯪꯉꯦ ꯍꯥꯏꯕ
ꯑꯣ
ꯑꯥ ꯑꯗꯨꯃꯥꯏ ꯑꯗꯨꯝ ꯅꯣꯛꯄꯗꯤ ꯌꯥꯏꯌꯦ ꯑꯗꯨꯁꯨ ꯑꯝ ꯌꯥꯝꯅ ꯀꯩꯅꯣ ꯍꯥꯍꯥ ꯌꯥꯝꯅ ꯅꯣꯛꯔꯗꯤ ꯈꯪꯗꯦ ꯑꯩꯁꯨ ꯅꯨ ꯅꯨꯞꯄꯗꯤ ꯀꯩ ꯍꯥꯏꯕ
ꯅꯪ ꯈꯔ ꯌꯥꯝ ꯅꯣꯛꯄ ꯃꯥꯜꯂꯦ ꯇꯧꯕꯅꯦꯗ
ꯑꯍꯠ ꯁꯤ ꯑꯗꯨꯃꯥꯏꯅ ꯇꯧꯔꯗꯤ ꯑꯗꯨꯃꯥꯏꯅ ꯇꯧ ꯑꯗꯨꯃꯥꯏꯅ ꯑꯩ ꯅꯣꯛꯄꯗꯤ ꯌꯥꯏꯌꯦꯗ ꯑꯩ ꯑꯩ ꯑꯩ ꯑꯗꯨꯝ ꯇꯧꯕꯅꯦ
ꯎꯝ
ꯑꯗꯣ